ꯀꯩꯗꯧꯔꯝꯃꯤꯅꯣ
ꯑꯩꯁꯦ ꯁꯨꯝ ꯂꯩꯔꯝꯃꯤꯅꯦ
ꯗꯤꯋꯥꯂꯤꯁꯨ ꯀꯨꯏꯁꯤꯜꯂꯛꯇ꯭ꯔꯦ꯫ ꯗꯒꯤ ꯅꯤꯡꯉꯣꯜ ꯆꯥꯛꯀꯧꯕ ꯆꯛꯀꯧꯕꯁꯨ ꯀꯨꯏꯁꯤꯜꯂꯛꯇ꯭ꯔꯦ
ꯍꯣꯏ ꯅꯤꯡꯉꯣꯜ ꯆꯥꯛꯀꯧꯕꯁꯨ ꯈꯇꯪ ꯉꯥꯏꯁꯜꯂꯛꯑꯦ꯫
ꯑꯗꯣ ꯗꯤꯋꯥꯂꯤꯁꯤꯗꯤ ꯀꯃꯥꯏ ꯀꯃꯥꯏ ꯇꯧꯗꯣꯏꯅꯣ
ꯗꯤꯋꯥꯂꯤꯁꯦ ꯕꯣꯝꯕꯇꯤ ꯈꯔ ꯁꯥꯁꯦꯅ ꯁꯥꯒꯦꯅ ꯈꯜꯂꯝꯃꯤꯅꯦ ꯑꯩꯁꯦ
ꯑꯣ ꯑꯣ ꯃꯣꯕꯇꯤꯗꯣ
ꯎꯝ
ꯅꯨꯡꯗꯥꯡ ꯊꯥꯅꯕꯗꯣ ꯀꯩ ꯀꯩ ꯃꯆꯨꯁꯥ꯫ ꯍꯧꯖꯤꯛ ꯁꯥꯔꯤꯔꯣ ꯅꯠꯇ꯭ꯔꯒ ꯀꯩꯀꯩ ꯃꯆꯨ ꯁꯥꯔꯝꯃꯤꯅꯣ
ꯑꯥ ꯃꯆꯨꯁꯦ ꯃꯆꯨ ꯃꯈꯜ ꯌꯥꯝꯃꯦ ꯑꯉꯥꯡꯕ ꯍꯪꯒꯄꯥꯟ ꯑꯁꯪꯕ ꯑꯉꯧꯕ ꯃꯌꯥꯝꯟ ꯃꯌꯥꯝ ꯁꯥꯔꯦ
ꯑꯣ ꯀꯩꯅꯣꯒꯤ ꯍꯧꯖꯤꯛ ꯍꯧꯖꯤꯛꯀꯥꯟꯒꯤ ꯇꯥꯏꯞꯇ ꯀꯩꯅꯣꯒ ꯑꯗꯣ ꯃꯅꯝ ꯅꯨꯡꯁꯤꯅꯕ
ꯍꯣꯏ ꯍꯣꯏ ꯍꯣꯏ ꯑꯃꯅ ꯍꯥꯞꯄꯤ ꯍꯥꯞꯄꯤ ꯑꯗꯒꯤ ꯂꯥꯏꯒꯤ ꯑꯗꯨꯝ ꯈꯣꯏꯔꯝꯕꯒꯤꯁꯨ ꯑꯌꯥꯝꯕꯅ ꯑꯉꯧꯕ ꯃꯆꯨ ꯑꯣꯏꯕꯅꯤꯅ ꯑꯉꯧꯕꯅ ꯑꯌꯥꯝꯕꯗꯤ ꯑꯣꯏꯔꯦ
ꯑꯣꯀꯦ ꯑꯣ ꯑꯗꯣ ꯀꯩꯅꯣ ꯇꯧꯒꯦ ꯑꯗꯨ ꯇꯥꯔꯒꯗꯤ ꯑꯩꯒꯤꯁꯨ ꯈꯔ ꯈꯥꯛꯄꯤꯔꯝꯃꯣ ꯑꯩꯒꯤꯁꯨ ꯂꯧꯒꯦ ꯅꯪ ꯌꯣꯜꯂꯤꯔꯣ ꯀꯩꯗꯧꯔꯤꯅꯣ
ꯌꯣꯟꯕꯁꯨ ꯌꯥꯎꯋꯦ ꯁꯨꯝ ꯌꯨꯝꯗ ꯊꯥꯅꯕꯁꯨ ꯑꯣꯏꯒꯗꯕ ꯑꯗꯨ ꯒꯤꯅꯤꯗ ꯅꯪ ꯂꯧꯒꯦ ꯍꯥꯏꯔꯗꯤ ꯈꯥꯛꯄꯤꯔ ꯂꯣꯏꯔꯦ꯫
ꯊꯥꯛꯄꯤꯌꯣ ꯈꯔ ꯍꯥꯏꯗꯤ ꯑꯩꯁꯨ ꯁꯨ ꯂꯥꯏꯗ ꯀꯠꯀꯦ ꯑꯗꯒꯤ ꯑꯥ ꯁꯨꯃꯥꯡ ꯀꯩꯀꯥꯗ ꯊꯥꯅꯕꯗꯨꯅ ꯀꯩꯅꯣꯗꯣ ꯑꯗꯨꯝ ꯇꯧꯔꯒꯦ ꯑꯆꯝꯕꯗꯣ ꯑꯗꯨꯝ ꯇꯧꯔꯒꯦ ꯈꯔ ꯃꯆꯥ ꯃꯆꯥ ꯁꯥꯡꯇꯛ ꯁꯥꯡꯇꯛ ꯇꯧꯕꯗꯣ
ꯎꯝ ꯃꯈꯣꯡ ꯌꯥꯎꯕꯤꯁꯨ ꯂꯩꯕꯅꯦ ꯃꯈꯣꯡ ꯌꯥꯎꯗꯕꯤꯁꯨ ꯂꯩ ꯃꯈꯣꯡ ꯌꯥꯎꯕꯤ ꯄꯥꯝꯃꯤꯔꯣ
ꯑꯥ ꯃꯈꯣꯡ ꯌꯥꯎꯕꯤꯅꯗꯤ ꯍꯦꯟꯅ ꯅꯨꯡꯉꯥꯏꯅꯤ ꯀꯩꯒꯤꯅꯣꯗ ꯊꯝꯕꯗ ꯃꯣꯏꯗꯤ ꯇꯨꯗꯦꯗꯅ
ꯍꯣꯏ ꯇꯨꯗꯦ ꯐꯖꯕꯁꯨ ꯑꯗꯨꯅ ꯍꯦꯟꯕꯅꯤ
ꯍꯦꯜꯂꯦ ꯍꯦꯜꯂꯦ ꯔꯥꯁꯤ ꯂꯩꯕꯁꯨ ꯍꯦꯜꯂꯦ ꯑꯗꯒꯤ ꯊꯕꯛ ꯀꯥ ꯇꯨꯔꯛꯑꯗꯤ ꯃꯈꯣꯡ ꯌꯥꯎꯕꯗꯨꯅ ꯅꯨꯡꯉꯥꯏꯑꯕ ꯅꯨꯡꯁꯤꯠꯀ ꯁꯤꯠꯆꯜꯂꯛꯑꯗꯤ ꯅꯠꯇ꯭ꯔꯥ
ꯃꯥꯅꯦ ꯃꯥꯅꯦ
ꯑꯗꯣ ꯅꯤꯡꯉꯣꯜ ꯆꯥꯛꯀꯧꯕꯁꯨ ꯀꯨꯏꯔꯛꯇ꯭ꯔꯦ ꯑꯩꯈꯣꯏꯒꯤ ꯃꯩꯇꯩꯒꯤ ꯍꯤꯌꯥꯡꯒꯩꯒꯤ ꯅꯤꯅꯤ ꯄꯥꯟꯕꯗ ꯑꯗꯨꯅ ꯑ ꯍꯟꯗꯛꯇꯤ ꯏꯕꯥꯅꯤꯁꯦ ꯀꯩꯀꯩ ꯄꯨꯅꯔꯛꯁꯦ ꯍꯥꯏꯅꯣ
ꯎꯝ ꯅꯪ ꯅꯪ ꯅꯪꯒꯤ ꯍꯥꯟꯅ ꯍꯥꯏꯔꯛꯑꯣ ꯀꯩꯀꯩ ꯄꯨꯔꯛꯇꯣꯏꯅꯣ ꯅꯪꯒꯤ ꯑꯋꯥꯠ ꯑꯄꯥꯗꯣ ꯇꯧꯔꯒ ꯑꯩꯅ ꯑꯋꯥꯠꯄꯗꯣ ꯈꯔ ꯄꯨꯔꯛꯑꯒꯦꯅꯦ
ꯎꯝ ꯑꯩꯁꯦ ꯀꯩꯅꯣ ꯇꯧꯔꯒꯦ ꯑ ꯂꯐꯣꯏ ꯆꯪ ꯊꯣꯛꯄꯗꯣ ꯑꯗꯨꯗꯤ ꯌꯥꯎꯗꯕ ꯁꯨꯝꯌꯥ ꯁꯨꯡꯌꯥꯃꯛ ꯌꯥꯗ꯭ꯔꯦꯗꯅ ꯂꯥꯏꯟꯊꯧꯗ ꯀꯠꯇꯨꯏꯅꯤꯅ ꯑꯗꯨꯅ ꯆꯪꯊꯣꯛ ꯑꯗꯣ ꯑꯩꯈꯣꯏ ꯁ꯭ꯋꯥꯏꯗ ꯃꯣꯏ ꯆꯤꯡꯒꯤ ꯏꯆꯤꯟꯜ ꯏꯅꯥꯎꯈꯩꯅ ꯑ ꯄꯨꯊꯔꯛꯑꯦꯕ ꯍꯣꯡꯁꯨ ꯍꯣꯡꯉꯦꯕꯀꯣ ꯑꯗꯨꯅ ꯑꯗꯨꯗꯒꯤ ꯂꯧꯁꯜꯂꯛꯑꯒꯦ ꯑ ꯂꯐꯣꯏ ꯂꯐꯥꯡ ꯀꯌꯥ ꯂꯧꯁꯤꯒꯦ
ꯂꯐꯣꯏ ꯂꯐꯥꯡꯗꯣ ꯑꯅꯤꯔ ꯑꯍꯨꯝꯂꯗꯪ ꯂꯧꯔꯛꯑꯣꯗ
ꯌꯥꯏꯌꯦ ꯑꯗꯨꯃꯥꯏꯅ ꯂꯧ ꯂꯧꯁꯜꯂꯛꯑꯒꯦ ꯏꯙꯧ ꯗ ꯑꯃ ꯑꯗꯒꯤ ꯂꯥꯏꯙꯧ ꯂꯥꯏꯃꯔꯦꯟ ꯇꯃ ꯅꯠ ꯅꯠ ꯅꯠꯇ꯭ꯔꯁꯨ ꯂꯥꯏꯙꯧꯗ ꯑꯃ ꯀꯠꯂꯒ ꯏꯙꯧꯗ ꯑꯃ ꯀꯠꯂꯒ ꯑꯅꯤ ꯑꯣꯏꯔꯁꯨ ꯌꯥꯔꯦ
ꯌꯥꯔꯦ ꯌꯥꯔꯦ
ꯑꯗꯒꯤ ꯁꯦꯝꯅꯦ ꯀꯣꯝꯂꯥꯅꯦ ꯀꯣꯝꯂꯥꯁꯤꯁꯨ ꯑꯍꯟꯒꯩꯗꯣ ꯆꯞ ꯑꯗꯨ ꯌꯦꯡꯉꯁꯦ
ꯎꯝ
ꯍꯥꯏꯕꯗꯤ ꯁꯦꯝꯅꯦ ꯀꯣꯝꯂꯥꯅꯦ ꯀꯣꯝꯂꯥꯁꯦ ꯑꯍꯟ ꯆꯥꯕꯤꯗ꯭ꯔꯁꯨ ꯍꯥꯞꯇꯕꯗꯤ ꯅꯨꯡꯉꯥꯏꯇꯦꯅꯦ ꯁꯦꯝ ꯀꯣꯝꯂꯥꯅ ꯆꯠꯂꯕꯅꯤꯅ ꯑꯗꯒꯤ ꯌꯨꯕꯤꯅꯤ ꯍꯥꯏ ꯌꯨꯕꯤ ꯍꯥꯏ ꯍꯥꯏꯅ ꯀꯥꯎꯏꯅꯦ ꯌꯨꯕꯤꯕꯨ ꯍꯨꯟꯇꯣꯛꯑꯝꯅꯤ ꯌꯨꯕꯤ ꯑꯃ ꯍꯥꯞꯇꯕ ꯌꯥꯗ꯭ꯔꯦ
ꯈꯔ ꯑꯊꯨꯝ ꯑꯍꯥꯎ ꯈꯔꯁꯨ ꯍꯥꯞ ꯆꯜꯂꯁꯤ ꯌꯦꯡꯉ ꯌꯦꯡꯉꯒ
ꯑꯥ
ꯆꯥꯕ ꯌꯥꯕ ꯈꯣꯠꯄ ꯑꯊꯨꯝ ꯑꯍꯥꯎ ꯑꯗꯨꯒꯨꯝꯕꯗꯣ
ꯑ ꯑꯊꯨꯝ ꯑꯍꯥꯎꯁꯦ ꯒꯨꯂꯥꯁꯦ ꯃꯣꯏꯗꯤ ꯎꯝ ꯗꯥꯏꯕꯤꯇꯤꯁ ꯂꯩꯕ ꯉꯥꯛꯇꯅꯤꯅ ꯄꯥꯛꯅꯁꯨ ꯆꯥꯕꯤꯔꯣꯏ ꯑꯗꯨꯅ ꯆꯥꯛꯍꯥꯎ ꯒꯨꯂꯥꯗꯣ ꯑꯣꯏꯅ ꯄꯨꯔꯁꯦ
ꯌꯥꯏ
ꯅꯠꯇ꯭ꯔꯥ ꯃꯣꯏꯁꯨ ꯀꯨꯝꯍꯩ ꯍꯔꯥꯎꯅ ꯂꯥꯛꯄꯅꯤꯅ ꯅꯣꯡ ꯐꯥꯗꯣꯛ ꯑꯃꯃꯝꯇꯪ ꯆꯥꯖꯔꯅꯤ ꯍꯦꯛ
ꯃꯥꯟꯅꯦ ꯃꯥꯟꯅꯦ
ꯗꯒꯤ ꯒꯨꯂꯥ ꯍꯥꯏꯔꯒ ꯑ ꯃꯄꯥꯟ ꯂꯝꯗꯒꯤ ꯄꯨꯁꯜꯂꯛꯄꯗꯣ ꯅꯠꯇꯕ ꯑꯩꯈꯣꯏꯒꯤ ꯃꯩꯇꯩꯒꯤ ꯈꯨꯔꯥꯏꯗꯒ ꯅꯠꯇꯦ ꯀꯗꯥꯏꯗꯅꯣꯃ ꯁꯥꯕꯅꯤꯅꯦ ꯑꯗꯨꯁꯨ ꯍꯥꯎꯕꯅꯤ
ꯍꯥꯎꯕꯅꯦ ꯍꯥꯎꯕꯅꯦ ꯑꯉꯥꯡꯕꯗꯣ ꯑꯗꯨꯒꯨꯝꯕꯗꯣ
ꯎꯝ ꯌꯥꯔꯔꯣꯏ ꯊꯝꯃꯣ ꯑꯩ ꯈꯨꯔꯥꯏ ꯄꯟꯈ꯭ꯔꯦ ꯎꯝꯍꯛ ꯍꯛ
ꯒ ꯇꯧꯔꯛꯀꯦ
ꯅꯣꯡꯅ ꯗ